ꯇꯥꯏꯌꯦ
ꯇꯨꯝꯗ꯭ꯔꯤꯕꯣ
ꯇꯨꯝꯗ꯭ꯔꯤꯌꯦ ꯈꯣꯏ ꯆꯥꯛ ꯊꯦꯡꯕꯅꯤꯅꯀꯣ ꯆꯥꯛ ꯇꯣꯛꯑꯒ ꯊꯣꯡꯒꯥꯟꯕꯥꯎ ꯉꯥꯎꯍꯧ ꯉꯥꯎꯍꯧ ꯆꯠꯂꯝꯃꯤꯅꯤ ꯆꯪꯉꯛꯇ ꯉꯥꯏꯔꯤ ꯍꯧꯖꯤꯗ
ꯎꯝ ꯑꯩꯖꯨ ꯁꯨꯝ ꯄꯣꯊꯥꯕ ꯑꯣꯏꯅ ꯁꯨꯝ ꯂꯩꯔꯝꯃꯤꯅꯦ ꯀꯩꯅꯣ ꯇꯧꯗ꯭ꯔꯤꯗ ꯑ ꯐꯃꯨꯡꯗ ꯆꯪꯉꯒ ꯍꯤꯞꯄꯗꯤ ꯍꯤꯞꯇ꯭ꯔꯤ ꯑꯩꯒꯤ ꯐꯃꯨꯡꯒꯤ ꯃꯅꯥꯛ ꯇꯤꯚꯤ ꯑꯃ ꯂꯩꯌꯦ ꯑꯗꯨꯒꯤ ꯃꯅꯥꯛꯀꯤ‌ ꯑ ꯃꯣꯔꯥ ꯑꯃ ꯁꯨꯝ ꯐꯝꯃꯒ ꯎꯝ ꯐꯦꯟꯁꯦ ꯋꯧꯔꯤ ꯋꯧꯔꯤ ꯊꯥꯔꯒ ꯁꯨꯝ ꯂꯩꯔꯝꯃꯤ
ꯍꯣꯏ ꯑꯗꯨꯅꯤ ꯆꯥꯛ ꯍꯦꯛ ꯇꯣꯛꯑꯒ ꯐꯃꯨꯡ ꯆꯪꯖꯟꯕꯗꯣ ꯑꯗꯨꯁꯨ ꯐꯠꯇꯦꯕꯀꯣ ꯑꯗꯨꯗꯨꯅ ꯉꯥꯍꯥꯛꯇꯪ ꯃꯤꯅꯤꯠ ꯀꯨꯟ ꯑꯃ ꯀꯨꯟꯊ꯭ꯔꯥ ꯑꯃꯀꯣ ꯄꯨꯡꯒꯥꯏꯃꯨꯛ ꯀꯩꯅ ꯇꯧꯔꯒ ꯉꯥꯍꯧ ꯉꯥꯍꯧ ꯑꯁꯥꯏꯕꯛ ꯆꯠꯂꯨꯕ ꯑꯗꯩ ꯑꯃꯨꯛ ꯉꯍꯥꯛ ꯃꯨꯛ ꯍꯦꯛ ꯐꯝꯕ ꯃꯥꯏ ꯇꯧꯔꯒ ꯇꯧꯔꯀꯥꯟꯗ ꯀꯣꯟꯅ ꯐꯥꯃꯨꯡ ꯆꯪꯉꯣ ꯑꯗꯨꯅ ꯅꯨꯡꯉꯥꯏꯕꯅꯤ ꯆꯥꯡ ꯆꯥ ꯍꯦꯛꯇꯣꯛꯄ ꯐꯃꯨꯡ ꯆꯪꯁꯤꯟꯕꯖꯦ ꯍꯛꯆꯥꯡꯖꯨ ꯆꯥꯎꯈꯠꯄꯅꯦ ꯑꯗꯨꯒꯅꯦ ꯐꯁꯨ ꯐꯠꯇꯦꯕ ꯍꯦꯛ ꯆꯥꯁꯟ ꯁꯛꯁꯟꯒꯤ ꯃꯌꯥꯝꯗꯣ ꯀꯩꯝꯕꯨ ꯂꯦꯡꯗ꯭ꯔꯗꯤ ꯇꯧꯍꯣꯏꯗꯦꯕ ꯇꯧꯍꯣꯏꯗꯦ ꯍꯥꯏꯗꯣꯔꯦ ꯆꯥꯁꯟꯁꯠ ꯆꯥꯁꯟ ꯊꯛꯆꯟꯒꯤꯕ ꯃꯌꯥꯝꯗꯣ ꯀꯩꯝꯇ ꯂꯦꯡ ꯑꯣꯠ ꯇꯧꯗ꯭ꯔꯒꯗꯤ ꯃꯨꯛ ꯐꯠꯇꯕ ꯑꯣꯏꯗꯅꯀꯣ ꯑꯗꯨꯒꯤ
ꯑꯩꯖꯨ ꯀꯩꯅꯣ ꯇꯧꯋꯦ ꯆꯥꯛ ꯆꯥ ꯇꯣꯛꯑ ꯃꯇꯨꯡꯗ ꯑ ꯑꯩ ꯁꯤꯗꯩ ꯖꯒꯥ ꯈꯔ ꯆꯠꯂꯨꯔꯦ ꯗꯨꯀꯥꯟ ꯆꯠꯄ ꯑꯣꯏꯅ ꯍꯥꯏꯇꯥꯔꯦ ꯑꯗꯣ ꯑꯩꯅ ꯁꯨꯝ ꯑꯩꯅ ꯁꯨꯝ ꯋꯥꯈꯟꯗ ꯀꯥꯎ ꯈꯣꯡꯀꯥꯞꯇ ꯁꯨꯝ ꯃꯁꯤꯡ ꯊꯤꯕ ꯁꯨꯝ ꯁꯥꯟꯅꯕ ꯍꯥꯏꯇꯥꯔꯦ ꯆꯠꯄꯗ ꯍꯥ ꯆꯠ ꯈꯤꯕꯦꯊꯤꯗꯤ ꯍꯜꯂꯛꯄꯗ ꯈꯣꯡꯀꯥꯞꯅꯦ ꯀꯩꯅꯣꯝꯃ ꯑꯣꯏꯌꯦ ꯑꯥ ꯑ ꯃꯁꯤꯡꯗꯣ ꯑꯩꯟ ꯁꯨꯝ ꯌꯦꯡꯕꯗ ꯈꯣꯡꯀꯞ ꯆꯍꯨꯝ ꯆꯥꯝꯃꯔꯤꯃꯨꯛꯀꯤ ꯃꯌꯥ ꯑꯣꯏ
ꯑꯣ ꯑꯗꯨ ꯐꯥꯔꯤꯝꯅꯦ ꯑꯗꯣ ꯑꯩꯗꯤ ꯃꯁꯤꯡꯒꯗꯤ ꯊꯤꯇꯦꯗ ꯁꯨꯝ ꯆꯥꯎꯔꯥꯛꯄ ꯑꯃ ꯁꯨꯝ ꯈꯣꯏ ꯎꯀꯨꯕꯣꯛ ꯊꯣꯛꯎꯔꯦ ꯑꯅꯤ ꯑꯅꯤ ꯑꯅꯤ ꯑꯍꯨꯝꯂꯛꯇꯤ ꯆꯠꯂꯦ ꯑꯩꯅ ꯇꯦꯟ ꯑꯈꯣꯏꯒꯤ ꯎꯀꯨꯗꯨꯃꯨꯛ ꯇꯦꯜꯂꯦꯕꯀꯣ ꯅꯛꯄꯅꯤꯅꯅꯦ ꯑꯃꯨꯛꯇꯪ ꯆꯠꯂꯨꯕꯗꯤ ꯀꯥꯟꯅꯔꯣꯏꯅ ꯑꯩꯅ ꯑꯅꯤ ꯑꯍꯨꯝꯂꯛꯇꯤ ꯆꯠꯂꯦ ꯑꯗꯒꯤ ꯃꯥꯡꯒꯣꯟꯗ ꯃꯨꯛ ꯐꯅꯥ ꯀꯨꯏꯅ ꯑꯃꯨꯛ ꯐꯝꯃꯝꯃꯦ ꯅꯨꯡꯁꯤꯠ ꯈꯔ ꯐꯪꯉꯦꯕ ꯃꯪꯒꯣꯟꯗ ꯐꯝꯕꯁꯦ ꯃꯅꯤꯡꯗꯒꯤ ꯈꯔ ꯆꯪꯉꯛ ꯃꯃꯥꯡꯗꯩ ꯈꯔ ꯆꯪꯉꯛ ꯈꯥ ꯋꯥꯡꯗꯩ ꯈꯔ ꯂꯛ ꯑꯃꯥꯏꯟ ꯇꯧꯔ ꯅꯨꯡꯁꯤꯠꯇꯨ ꯈꯔ ꯐꯪꯉꯦꯅ ꯉꯥꯛ ꯑꯃꯨꯛ ꯐꯝꯃꯝꯃꯦ ꯍꯧꯖꯤꯛꯄꯨꯗꯤ ꯑꯃꯨꯛ ꯆꯪꯉꯛꯑꯦ ꯑꯗꯨ ꯂꯩꯔꯝꯃꯤꯅꯦ
ꯑꯗꯨꯅꯤ ꯑꯗꯣ ꯀꯩꯅꯣꯗꯤ ꯉꯁꯤꯒꯤ ꯄꯨꯔꯥ ꯅꯣꯏꯒꯤ ꯀꯩꯅꯣꯗꯤ ꯂꯣꯏꯔꯕꯣ ꯑꯁꯨꯝ ꯑꯆꯥꯄꯣꯠ ꯇꯥꯏꯕ ꯈꯣꯠ ꯑꯗꯨꯏ ꯉꯁꯤꯒꯤꯗꯤ ꯂꯣꯏꯁꯟꯒ꯭ꯔꯕ
ꯂꯣꯏ ꯂꯣꯏꯔꯦ ꯑꯗꯨꯒꯅꯦ ꯄꯦꯛ ꯄꯦꯛ ꯇꯧꯗꯧꯗꯤ ꯋꯥꯠꯂꯦꯕꯀꯣ ꯑꯗꯣ ꯉꯁꯤꯗꯤ ꯋꯥꯔꯕꯅꯤꯅ ꯍꯌꯦꯡ ꯇꯧꯔꯁꯦꯅ ꯍꯥꯏꯅꯔꯕ ꯑꯗꯣ ꯍꯌꯦꯡ ꯑꯌꯨꯛ ꯉꯟꯇ ꯍꯌꯦꯡ ꯑꯌꯨꯛ ꯉꯟꯇꯒꯤꯕꯨꯗꯤ ꯀꯣꯟꯅꯅꯕ ꯊꯝꯒ꯭ꯔꯦꯕ ꯅꯨꯡꯗꯤꯟꯒꯤ ꯄꯤꯗꯣꯏꯗꯨꯗꯤ ꯑꯃꯨꯛ ꯑꯈꯣꯏꯅ ꯍꯌꯦꯡ ꯑꯌꯨꯛꯇ ꯑꯃꯨꯛ ꯇꯧ ꯌꯥꯏꯗꯅ ꯄꯦꯛ ꯇꯧꯕꯗꯨꯗꯤ ꯑꯗꯨꯒꯤ ꯂꯣꯏꯁꯜꯂꯖꯦ ꯗꯦꯅ ꯂꯣꯏ ꯋꯥꯅꯔꯕꯅꯤꯅ ꯂꯣꯏꯁꯜꯂꯖꯦꯅ ꯂꯣꯏꯁꯜꯂꯦ
ꯎꯝ ꯂꯣꯏꯁꯟꯕꯖꯨ ꯐꯩꯗ ꯍꯥꯏꯕꯗꯤ ꯌꯥꯝ ꯇꯦꯡꯅ ꯁꯨꯔꯒꯖꯨ ꯇꯨꯝꯕ ꯊꯦꯡꯕ ꯈꯣꯠꯄ ꯄ ꯍꯥꯏꯖꯦ ꯑꯃꯨꯛ ꯁꯨꯝ ꯍꯩꯅꯕꯨꯗꯤ ꯍꯩꯅꯒꯤꯅꯦꯕꯨ ꯊꯦꯡ ꯊꯦꯡ ꯇꯨꯝꯃꯒ ꯇꯨꯝꯕꯒꯤ ꯃꯇꯝꯖꯤꯅ ꯋꯥꯠꯂꯒ ꯑꯗꯩ ꯑꯃꯨꯛ ꯏꯁꯥ ꯁꯣꯛꯀꯗꯣꯏꯅꯦꯕ
ꯃꯅꯦ ꯑꯗꯨꯒꯅꯦ ꯑꯈꯣꯏꯅ ꯑꯃꯨꯛ ꯊꯕꯛꯁꯦ ꯌꯥꯝꯅ ꯍꯦꯟꯖꯟꯅ ꯁꯨꯕ ꯅꯨꯃꯤꯠ ꯅꯤꯅꯤ ꯅꯠꯇ꯭ꯔ ꯍꯨꯝꯅꯤꯒꯨꯝꯕ ꯌꯥꯎꯋꯦꯕ ꯍꯞꯇꯥ ꯑꯃꯗ ꯑꯁꯤꯅ ꯀꯩꯒꯤꯅꯣ ꯍꯥꯏꯀꯟꯗꯅꯦ ꯃꯣꯏꯅ ꯑꯃꯨꯛ ꯅꯨꯡꯇꯤꯒꯤ ꯂꯧꯗꯦꯕ ꯄꯣꯠꯁꯦ ꯃꯣꯏꯅ ꯑꯃꯨꯛ ꯍꯞꯇꯥ ꯑꯃꯗ ꯑꯃꯨꯛ ꯑꯃꯨꯛ ꯍꯥꯏꯔ ꯍꯥꯟꯅ ꯁꯤꯡꯉꯛꯀꯗꯣꯏꯅꯦꯕ ꯑ ꯍꯌꯦꯡꯒꯤ ꯂꯧ ꯑꯗꯣ ꯄꯣꯠꯇꯣ ꯅꯠꯇ꯭ꯔꯒꯅ ꯍꯪꯆꯤꯠꯀꯤ ꯂꯧꯒꯗꯕ ꯄꯣꯠꯇꯣ ꯉꯁꯤꯒꯨꯝꯕꯁꯤꯗ ꯃꯣꯏꯅ ꯄꯥꯎ ꯍꯥꯏꯔꯛꯏꯅꯀꯣ ꯁꯨꯃꯥꯏꯅ ꯑꯈꯣꯏ ꯗꯔꯖꯟ ꯌꯥꯡꯈꯩ ꯄꯤꯕꯤꯌꯨ ꯅꯠꯇ꯭ꯔꯒ ꯍꯨꯝꯐꯨ ꯄꯤꯕꯤꯌꯨ ꯍꯥꯏꯅ ꯍꯥꯏꯔꯛꯑꯅꯤꯀꯣ ꯇꯥꯝ ꯑꯃꯒꯤꯀꯣ ꯑꯗꯨꯃꯥꯏꯅ ꯇꯧꯔꯒ ꯃꯣꯏꯒꯤꯗꯣ ꯑꯗꯨ ꯁꯥꯟꯅꯕ ꯍꯣꯠꯅꯕꯗ ꯌꯥꯝ ꯀꯨꯏꯅ ꯆꯪꯕ ꯍꯥꯏꯇꯔꯦ ꯅꯣꯡꯃꯒꯤ ꯗ꯭ꯔꯖꯟ ꯀꯨꯟ ꯂꯧꯒꯤꯕꯥ ꯀꯨꯟꯊ꯭ꯔꯥ ꯂꯧꯒꯤꯕ ꯑꯗꯨꯅ ꯑꯃꯨꯛ ꯐꯩꯌꯦꯕ ꯑꯗꯩ ꯃꯣꯏꯒꯤꯗꯣ ꯀꯣꯟꯅꯥꯅꯕ ꯄꯤꯒ꯭ꯔꯒ ꯂꯣꯏꯔꯦꯗꯅ ꯑꯗ ꯃꯣꯏꯒꯤꯖꯨ ꯅꯣꯡꯃꯒꯤꯖꯨ ꯑꯗꯨꯃꯥꯏꯅ ꯑꯃꯨꯛ ꯄꯤꯅꯕ ꯍꯣꯠꯅ ꯑꯗꯩ ꯍꯞꯇꯒꯤ ꯑꯃꯨꯛ ꯁꯤꯡꯉꯛꯄꯒꯤꯖꯨ ꯄꯤꯅꯕ ꯍꯣꯠꯅꯕꯗ ꯄꯨꯂꯞ ꯐꯪꯖꯟꯅꯕ ꯌꯥꯎꯋꯦꯕꯀꯣ ꯑꯗꯨꯏꯗꯨ ꯃꯣꯏꯒꯤ ꯌꯥꯡꯈꯩꯗꯡ ꯅꯥꯠ ꯅꯠꯇꯦꯕ ꯅꯣꯡꯃꯒꯤ ꯂꯧꯔꯤꯕ ꯀꯥꯡꯕꯨꯗꯨꯒꯤ ꯀꯨꯟ ꯅꯠꯇ꯭ꯔꯒ ꯀꯨꯟꯊ꯭ꯔꯥꯗꯨꯝ ꯍꯥꯞꯆꯤꯜꯂꯒ ꯗ꯭ꯔꯖꯟ ꯃꯔꯐꯨ ꯃꯧꯗ꯭ꯔ ꯍꯧꯗꯣꯏꯅꯦꯕ ꯅꯣꯡ ꯅꯤꯅꯤꯖꯤꯗ ꯑꯗꯨꯗꯨ ꯑꯗꯨꯒꯨꯝꯕ ꯃꯇꯝꯗꯣ ꯑꯣꯏꯔꯀꯥꯟꯗꯅ ꯍꯦꯟꯅ ꯋꯥꯕ ꯍꯥꯏꯇꯔꯦꯀꯣ ꯑꯗꯨꯒꯤꯅꯦ ꯑꯈꯣꯏꯅ ꯑꯁ ꯉꯁꯤꯗꯤ ꯊꯕꯛꯇꯣ ꯄꯨꯡ ꯑꯅꯤꯕꯧ ꯁꯨꯏ ꯑꯗ ꯆꯥꯛ ꯆꯥꯕꯗ ꯄꯨꯡ ꯑꯍꯨꯝ ꯇꯥꯔꯦꯒ ꯍꯥꯏꯗꯣ ꯑꯍꯤꯡꯒꯤ ꯑꯗꯨꯒꯤ ꯑꯗꯨꯃꯥꯏꯅ ꯑꯃꯨꯛꯃꯨꯛ ꯁꯨꯔꯛꯄ ꯃꯇꯝꯗꯗꯤ ꯃꯇꯝꯗꯣ ꯀꯣꯟꯅꯗꯕꯅꯤꯅꯅꯦ ꯑꯗꯨꯝ ꯊꯦꯡꯉꯖꯨ ꯊꯦꯡꯅ ꯁꯨꯕ ꯑꯗꯨꯗꯅꯦ ꯑꯈꯣꯏ ꯌꯥꯝ ꯑꯃꯨꯛꯃꯨꯛꯇꯅꯦ ꯋꯥꯔꯤꯁꯦ
ꯑꯗꯩ ꯀꯩꯅꯣ ꯇꯧꯕꯔ ꯑꯆꯥꯄꯣꯠꯆꯦ ꯑꯗꯨꯝ ꯍꯧꯕꯂꯣꯏꯕ ꯅꯨꯡꯇꯤꯒꯤ ꯑꯗꯨꯝ ꯂꯧꯕ ꯂꯛꯄ꯭ꯔ ꯅꯠꯇ꯭ꯔꯒ ꯅꯨꯃꯤꯠ ꯅꯣꯡꯅꯤꯅꯤ ꯅꯣꯡꯅꯤꯅꯤ ꯄꯨꯟꯖꯤꯜꯂꯒ ꯄꯣꯛꯄ꯭ꯔ ꯀꯃꯥꯏꯅ ꯇꯧꯒꯦ
ꯅꯨꯡꯇꯤꯒꯤ ꯂꯧꯕ ꯂꯛꯄ ꯅꯨꯄꯥ ꯑꯃ ꯌꯥꯎꯋꯦꯕꯀꯣ ꯃꯒꯤꯖꯦ ꯑꯃꯨꯛ ꯑꯌꯨꯛꯇ ꯑꯌꯨꯛꯇ ꯗ꯭ꯔꯖꯟ ꯇꯔꯥꯃꯉꯥ ꯅꯠꯇ꯭ꯔꯒ ꯇꯔꯥꯃꯔꯤ ꯁꯨꯃꯥꯏꯅ ꯄꯨꯔꯦꯗꯅꯀꯣ ꯑꯗꯒꯤ ꯅꯨꯡꯊꯤꯟꯗ ꯑꯃꯨꯛ ꯀ ꯃꯥꯖꯦ ꯂꯥꯛꯀꯅꯦꯕꯀꯣ ꯍꯧꯖꯤꯛꯀꯤ ꯃꯤꯌꯥꯝꯗ ꯂꯣꯏ ꯊꯗꯣꯛꯎꯔ ꯂꯣꯏꯔꯀꯥꯟꯗ ꯑꯗꯨ ꯑꯗꯨ ꯑꯃꯨꯛ ꯅꯨꯡꯗꯤꯟꯗ ꯑꯃꯨꯛ ꯂꯥꯛꯄꯗ ꯑꯃꯨꯛ ꯄꯤꯗꯣꯏꯅꯦꯕ ꯃꯥꯅ ꯑꯃꯨꯛ ꯌꯣꯜꯂꯤꯖꯦ ꯋꯥꯇꯤꯟ ꯈꯛꯇ ꯅꯠꯇꯦꯕ ꯑꯗꯩ ꯑꯈꯣꯏ ꯀꯀꯥ ꯍꯣꯏꯒꯤ ꯃꯣꯏꯒꯤ ꯃꯣꯏꯒꯤꯖꯨ ꯕꯦꯀꯔꯤ ꯆꯥꯎꯅ ꯍꯥꯡꯉꯦꯕ ꯃꯣꯏꯒꯤꯗꯤ ꯃꯣꯏꯒꯤꯗꯤ ꯁꯤꯡꯒ ꯇꯧꯔꯒ ꯂꯩꯔ ꯂꯩꯔꯪꯒꯗꯣ ꯑꯍꯨꯝ ꯃꯔꯤ ꯄꯥꯜꯂꯒ ꯇꯧꯋꯦꯕꯀꯣ ꯑꯉꯥꯡ ꯃꯌꯥꯝ ꯃꯤ ꯅꯦꯛꯑꯒ ꯊꯝꯃꯒ ꯑꯆꯥꯄꯣꯠ ꯍꯧꯅꯕ ꯊꯝꯃꯦꯕ ꯑꯗꯨ ꯃꯣꯏꯗꯒꯤ ꯑꯃꯨꯛ ꯈꯖꯨꯔ ꯅꯤꯝꯀꯤ ꯑꯗꯒꯤ ꯕꯗꯥꯝ ꯃꯪꯒꯟ ꯑꯇꯥꯎꯕ ꯑꯗꯒꯤ ꯆꯅꯥ ꯇꯪꯈꯥꯏ ꯃꯈꯟ ꯃꯈꯟ ꯁꯨꯅ ꯑꯗꯩ ꯆꯀꯔ ꯀꯥꯏꯅ ꯑꯆꯥꯄꯣꯠ ꯂꯩꯌꯦꯕꯀꯣ ꯑꯗꯨꯒꯨꯝꯕ ꯃꯌꯥꯝꯗꯣ ꯑꯃꯨꯛ ꯃꯥꯅ ꯑꯗꯨꯝ ꯄꯨꯗꯣꯏꯅꯦꯕ ꯑꯗꯨ ꯃꯌꯥꯝꯗꯨꯁꯨ ꯑꯗꯨ ꯃꯔꯛꯇꯨꯗ ꯑꯩꯈꯣꯏ ꯋꯥꯇꯤꯟꯗꯨꯁꯨ ꯃꯥꯅ ꯂꯧꯕꯤꯕ꯭ꯔ ꯋꯥꯅꯦꯕ ꯑꯗ ꯈꯣꯏ ꯀꯥ ꯍꯣꯏꯒꯤꯅ ꯑꯃꯨꯛ ꯃꯣꯏ ꯋꯥꯇꯤꯟ ꯃꯆꯥ ꯃꯆꯥ ꯑꯩꯈꯣꯏꯒꯤ ꯍꯧꯖꯤꯛꯀꯤ ꯇꯔꯥ ꯇꯔꯥ ꯄꯤꯛꯄꯒꯤ ꯆꯥꯡꯁꯦ ꯃꯣꯏꯒꯤꯗꯤ ꯍꯧꯗꯦꯕ ꯃꯣꯏꯒꯤꯅ ꯋꯥꯇꯤꯟꯁꯦ ꯑꯩꯈꯣꯏꯒꯤ ꯈꯥꯡꯖꯥꯎꯗ ꯑꯃꯨꯛ ꯈꯥꯡꯗꯨꯃ ꯊꯟꯅꯕ ꯑꯆꯧꯕ ꯑꯃ ꯊꯥꯗꯔꯒ ꯑꯗꯒꯤ ꯑꯃꯨꯛ ꯃꯣꯏꯅ ꯑ, ꯈꯣꯏꯒꯤ, ꯀꯩ ꯍꯥꯏꯅꯤ ꯀꯥꯞꯁꯨ ꯐꯕꯥꯠꯇꯕꯤ ꯈꯛ ꯑꯗꯨꯃꯥꯏꯟ ꯇꯧꯔꯒ ꯃꯁꯥꯡ ꯃꯁꯥꯡ ꯑꯣꯏꯅ ꯊꯦꯛꯑ ꯊꯦꯛꯑꯒ ꯑꯃꯨꯛ ꯍꯥꯟꯗꯣꯏꯅꯦꯕ ꯃꯆꯩ ꯇꯔꯦꯠꯅꯤꯄꯥꯟ ꯇꯔꯦꯠꯅꯤꯄꯥꯟ ꯍꯥꯟꯂꯒ ꯂꯨꯄꯥ ꯇꯔꯥ ꯇꯔꯥ ꯌꯣꯜꯂꯛꯀꯗꯣꯏꯅꯦꯕ ꯑꯗ ꯍꯧꯖꯤꯛꯀꯤ ꯅꯨꯄꯥꯁꯤꯅ ꯑꯗꯨꯗꯤ ꯄꯨꯗ꯭ꯔꯦꯕ ꯃꯥꯅ ꯑꯈꯣꯏꯒꯤ ꯋꯥꯇꯤꯟ ꯔꯥꯎꯟ ꯔꯥꯎꯟ ꯍꯧꯕꯁꯤꯅ ꯑꯣꯢꯅ ꯄꯥꯝꯖꯩꯌꯦꯅ ꯃꯥꯅ ꯑꯗꯨ ꯈꯛ ꯄꯨꯕꯒꯤ ꯈꯣꯏꯒꯤ ꯍꯧꯔꯤꯅꯦꯕ ꯃꯣꯏꯅ ꯁꯤꯡꯉꯛꯄꯒꯤ, ꯑꯗꯨ ꯃꯥꯅ ꯅꯨꯡꯇꯤꯒꯤ ꯆꯠꯄ
ꯎꯝ ꯐꯩꯌꯦ ꯑꯗꯨꯒ ꯍꯧꯖꯤꯛꯁꯦ ꯋꯥꯇꯤꯜ ꯍꯥꯏꯔꯒ ꯍꯧꯖꯤꯛ ꯅꯣꯏꯗ ꯍꯧꯔꯤꯕ ꯑꯗꯨꯝꯕ ꯉꯥꯛꯇꯗꯤ ꯉꯥꯏꯔꯦ ꯑꯗꯨꯒ ꯀꯩꯅꯣ ꯊꯥꯏꯅꯒꯤ ꯂꯨꯄꯥ ꯂꯨꯄꯥ ꯄꯤꯔꯒ ꯌꯣꯜꯂꯝꯕ ꯋꯥꯇꯤꯟꯗꯣ ꯈꯪꯕ꯭ꯔꯥ ꯊꯥꯏꯅꯒꯤ ꯌꯥꯝ ꯀꯨꯏꯔꯕꯩ ꯃꯃꯥꯡꯗ ꯊꯣꯛꯑꯝꯕꯗꯣ
ꯈꯪꯉꯤ ꯈꯪꯉꯤ ꯑꯃ ꯑꯈꯣꯏꯒꯤ ꯑꯝ ꯃꯆꯨꯒꯗꯣ ꯈꯔ ꯍꯦꯟꯅ ꯃꯛꯁꯟꯕꯒ ꯃꯛꯁꯜꯂꯒ ꯑꯈꯣꯏꯒꯤ ꯆꯥꯕꯗꯁꯨ ꯀ ꯀꯥꯛ ꯀꯥꯛ ꯂꯥꯎꯕꯗꯣ ꯊꯥꯏꯅꯒꯤ ꯎꯝ ꯈꯪꯉꯦ ꯈꯪꯉꯦ ꯎꯝꯝ ꯎꯝꯝ ꯃꯣꯢꯒꯤꯅ ꯃꯨꯛ ꯑ ꯈꯣꯏꯒꯤ ꯀꯃꯥꯏ ꯍꯥꯏꯗꯣꯏꯅꯣ ꯈꯣꯏꯒꯤ ꯎꯝ ꯈꯨꯕꯤ ꯇꯪꯈꯥꯏ ꯇꯪꯈꯥꯏꯃꯨꯛ ꯁꯥꯡꯅꯤ ꯃꯣꯏꯒꯤꯗꯨ ꯅꯠꯇ꯭ꯔꯥ ꯈꯨꯕꯤꯃꯨꯛꯇꯤ ꯁꯥꯥꯡꯉꯅꯤ ꯃꯥꯏꯗꯣ ꯑꯗꯨꯃꯥꯏꯟ ꯇꯧꯕꯅꯤ ꯑꯥ ꯑꯩꯁꯦ ꯑꯗꯨꯗꯤ ꯆꯥꯔꯛꯑꯦ ꯑꯉꯥꯡ ꯑꯣꯏꯔꯤꯉꯩꯗ ꯌꯥꯝꯅ ꯆꯨꯝꯃꯦ ꯂꯨꯄꯥ ꯂꯨꯄꯥ ꯄꯤꯕꯅꯦ ꯑꯗꯨꯗꯣ
ꯑꯗꯨꯃ ꯆꯥꯔꯛꯑꯦ, ꯑꯗꯨꯒ ꯀꯣꯝꯂꯥ ꯃꯁꯨꯡꯒꯤ ꯃꯤꯠ ꯊꯥꯏꯗꯣ ꯑꯃ ꯆꯥꯔꯛꯑꯦ ꯑꯗꯨꯒ ꯍꯖꯝ ꯑꯃ ꯂꯨꯄꯥ ꯂꯨꯄꯥꯒꯤ ꯄꯤꯔꯒ ꯄꯤꯀꯦꯠ ꯃꯉꯥ ꯃꯉꯥ ꯄꯤꯛꯇ꯭ꯨꯔꯛ ꯄꯤꯛꯅ ꯍꯥꯟꯕꯗꯣ ꯍꯖꯝ ꯑꯃ ꯀꯩꯅꯣꯗ ꯏꯁꯤꯡꯗꯒ ꯊꯤꯠꯄ ꯄꯥ ꯈꯣꯠꯄ ꯑꯃ ꯌꯥꯝ ꯆꯥꯔꯛꯏꯗ ꯈꯪꯗꯦ
ꯑꯧ ꯍꯥꯖꯝꯗ ꯆꯥꯃꯁ ꯃꯆꯥꯥ ꯃꯆꯥ ꯎꯝ ꯄ꯭ꯂꯥꯁꯇꯤꯛꯀꯤ ꯆꯥꯃꯁ ꯃꯆꯥ ꯃꯆꯥꯒ ꯍꯥꯝꯄꯒ ꯑꯗꯨꯏꯗꯨꯅ ꯇꯧꯔ ꯀꯣꯠꯂ ꯀꯣꯠꯂ ꯆꯥꯕꯗꯣ ꯅꯨꯡꯕꯨ ꯅꯨꯡꯁꯤ ꯑꯗꯒꯤ ꯈꯣꯏꯗꯤ ꯌꯥꯝ ꯆꯥꯔꯛꯏꯗ ꯇꯣꯔꯃꯤꯊꯥꯏꯒꯥꯢꯅ ꯆꯥꯔꯛꯏ ꯑꯗꯒꯤ ꯑ ꯈꯣꯏꯒꯤ ꯃꯤꯊꯥꯏ ꯑꯃ ꯃꯆꯨ ꯃꯆꯨ ꯃꯆꯨ ꯍꯥꯞꯄꯒ ꯑꯩꯈꯣꯏꯒꯤ ꯎꯝ ꯀꯃꯥꯏ ꯍꯥꯏꯗꯣꯏꯅꯣ ꯈꯨꯕꯤꯃꯨꯛ ꯍꯦꯟ ꯈꯨꯌꯥꯏꯁꯤꯗꯩ ꯍꯦꯟ ꯁꯥꯡꯅꯤꯅꯦ ꯃꯤꯊꯥꯏꯗꯣ ꯃꯤꯊꯥꯏꯗꯣ ꯇꯔꯦꯠ ꯅꯤꯄꯥꯜ ꯇꯔꯥꯃꯨꯛ ꯍꯦꯟꯅ ꯆꯟꯕꯅꯤꯕꯀꯣ ꯃꯤꯊꯥꯢꯗꯣ ꯆꯒꯣ ꯆꯒꯣ ꯀꯣꯏꯔꯒ ꯃꯆꯨ ꯃꯆꯨ ꯑꯉꯥꯡꯕ ꯑꯁꯪꯕ ꯀꯩꯀꯥꯞ ꯃꯆꯨ ꯃꯌꯥꯝ ꯇꯧꯔꯒ ꯍꯥꯜꯂꯒ ꯇꯧ ꯑꯗꯨꯖꯨ ꯆꯥꯔꯛꯄ꯭ꯔꯥ?
ꯑꯗꯨꯝꯗꯤ ꯑꯩ ꯕꯥꯞ ꯑꯣꯏꯗ꯭ꯔꯦ
ꯑꯣ
ꯎ ꯎꯔꯗꯤ ꯈꯪꯕꯁꯨ ꯌꯥꯏ ꯑꯩ ꯐꯖꯅ ꯅꯤꯡꯖꯪꯕ ꯉꯝꯗ꯭ꯔꯦꯕ
ꯎꯝ
ꯑꯗꯨꯒ ꯀꯩꯅꯣꯖꯨ ꯀꯩꯅꯣꯖꯨ ꯌꯥꯝ ꯆꯥꯔꯛꯑꯦ ꯀꯦꯕꯥ ꯎꯆꯤ ꯃꯊꯤ ꯑꯊꯣꯛꯄꯗꯣ ꯄꯨꯂꯞ ꯄꯨꯂꯞ ꯑꯣꯝꯖꯜꯂꯒꯗꯤ ꯏꯁꯤꯡꯗ ꯍꯥꯜꯂ ꯊꯛꯄꯤꯒꯨꯝꯕ ꯎꯆꯤ ꯃꯊꯤꯗꯣ
ꯆꯥꯗꯤ ꯆꯥꯔꯦ ꯑꯗꯒꯤ ꯍꯧꯖꯤꯛꯀꯤ ꯑꯃ ꯆꯝꯄ꯭ꯔꯥ ꯃꯀꯨꯅ ꯇꯧꯕ ꯑꯃ ꯈꯣꯏꯒꯤ ꯄꯦꯀꯦꯠ ꯍꯥꯜꯂ ꯍꯥꯜꯂꯒ ꯌꯣꯟꯕꯗꯣ ꯑꯗꯨꯖꯨ ꯑꯈꯣꯏ ꯏꯁꯤꯡꯅ ꯊꯥꯗꯔꯒꯅꯦ ꯊꯛꯏ ꯄꯣꯠꯅꯤꯀꯣ ꯏꯁꯤꯡꯗꯒ ꯊꯥꯗꯔꯒ ꯑꯈꯣꯏꯒꯤ ꯍꯩ ꯃꯍꯤ ꯊꯛꯄꯒꯤ ꯇꯥꯏꯞꯇꯒ ꯑꯗꯨꯃꯥꯏꯟ ꯇꯧꯔꯒ ꯊꯛꯂꯛꯏꯗ ꯌꯥꯝ ꯆꯩꯗꯒ ꯂꯦꯡꯕꯗꯣ
ꯎꯝ ꯍꯧꯖꯤꯛꯇꯤ ꯍꯥꯏꯔꯤꯕꯗꯣ ꯑꯝꯇ ꯐꯪꯗ꯭ꯔꯦꯗ ꯂꯣꯏ ꯃꯍꯨꯠ ꯑꯇꯣꯞꯄꯅ ꯁꯤꯟꯈꯔꯦ
ꯎꯝ ꯑꯗꯒꯤꯅꯦ ꯅꯣꯏꯗꯤ ꯆꯥꯔꯝꯒꯗ꯭ꯔ ꯈꯪꯗꯦ ꯃꯣꯔꯣꯛ ꯑꯆꯥꯔꯁꯦ ꯑꯈꯣꯏꯅ ꯑꯉꯥꯡ ꯌꯥꯝ ꯄꯤꯛꯏꯉꯩ ꯄꯤꯛꯏꯉꯩ ꯍꯥꯏꯕꯗꯤ ꯅꯪ ꯈꯃꯟ ꯃꯗꯨ ꯆꯍꯤ ꯀꯌꯥꯃꯨꯛ ꯁꯨꯔꯝꯃꯅꯤ ꯍꯥꯏ ꯀꯥꯟꯗ ꯆꯍꯤ ꯇꯔꯥꯕꯨ ꯁꯨ ꯁꯨꯔꯝꯃꯗ꯭ꯔ ꯈꯪꯗꯦꯅꯦ ꯑꯈꯣꯏ ꯃꯇꯝꯗꯨꯗ ꯑꯩꯈꯣꯏꯁꯦ ꯎꯝ ꯁ꯭ꯀꯨꯜ ꯀꯥꯕꯗ ꯈꯣꯏꯒꯤ ꯁ꯭ꯀꯨꯜ ꯃꯌꯥꯖꯤꯗ ꯌꯣꯜꯂꯦꯕꯀꯣ ꯈꯣꯏ ꯃꯣꯔꯣꯛ ꯑꯁꯥꯕ ꯆꯥꯔꯖꯦ ꯃꯣꯔꯣꯛꯁꯦ ꯈꯣꯏꯒꯤ ꯍꯨꯖꯤꯛꯀꯤ ꯎꯝ ꯀꯩꯅꯣꯗꯣ ꯈꯣꯏꯒꯤ ꯕꯖꯥꯔꯗꯒ ꯌꯣꯜꯂꯤ ꯕ ꯃꯣꯔꯣꯛ ꯑꯁꯪꯕꯗ ꯑꯆꯧ ꯑꯆꯧꯕ ꯊꯣꯛꯏꯗꯅꯀꯣ ꯑꯥ ꯑꯗꯨꯃꯥꯏꯅ ꯑꯈꯣꯏꯒꯤ ꯑꯗꯨꯒꯨꯝꯕ ꯃꯣꯔꯣꯛꯁꯤꯗꯅꯦ ꯃꯣꯏꯅ ꯑꯆꯥꯔ ꯁꯦꯝꯃꯛꯀꯥꯟꯗꯗꯤ ꯃꯣꯔꯣꯛꯁꯦ ꯉꯡꯁꯪ ꯉꯡꯁꯪ ꯉꯡꯁꯪ ꯉꯥꯡꯉꯦꯕꯀꯣ ꯃꯥꯒꯤ ꯃꯀꯨꯁꯦ ꯑꯗꯨ ꯃꯅꯨꯡꯁꯤꯗ ꯃꯣꯏꯅ ꯈꯣꯏꯒꯤ ꯀ ꯀꯃꯥꯏ ꯀꯔꯤ ꯍꯥꯞꯄꯤꯅꯣ ꯈꯪꯗꯦ ꯃꯅꯨꯡꯖꯤꯗ ꯑꯈꯣꯏꯒꯤ ꯎꯝ ꯀꯃꯥꯏ ꯍꯥꯏꯗꯣꯏꯅꯣ ꯈꯪꯗꯦ ꯍꯪꯒꯥꯝ ꯃꯔꯨꯒꯨꯝꯕꯖꯨ ꯌꯥꯎꯕ ꯃꯥꯜꯂꯦ ꯃꯣꯏꯒꯤꯗꯣ ꯈꯪꯗꯦ ꯑꯆꯥꯔꯁꯦ ꯌꯥꯝ ꯍꯥꯎꯋꯦ ꯑꯉꯥꯡ ꯑꯣꯏꯔꯤꯉꯩꯗ ꯑꯗꯨꯒꯤꯗꯤ ꯌꯥꯝ ꯆꯥꯔꯛꯑꯦ ꯆꯥꯛꯀ ꯆꯥꯕꯗꯒꯁꯨ ꯍꯥꯎꯋꯦꯕ ꯀꯣ ꯃꯇꯝꯗꯨꯗ ꯃꯣꯔꯣꯛꯁꯤꯗꯤ ꯑꯆꯧ ꯑꯆꯧꯕꯗꯨꯗꯅꯦ ꯑꯃꯥꯏ ꯇꯧꯔꯒ ꯑꯈꯣꯏꯒꯤ ꯎꯝ ꯂꯤꯛꯂꯤꯒꯤ ꯄꯥꯔꯇ ꯑꯆꯧꯕ ꯑꯃꯗ ꯍꯥꯞ ꯄꯣ ꯌꯣꯜꯂꯦꯕ ꯈꯪꯕ꯭ꯔꯥ ꯈꯣꯏꯒ ꯍꯖꯤꯛꯀꯤ ꯁ꯭ꯀꯨꯜ ꯃꯌꯥꯗ ꯂꯩꯕ ꯗꯨꯀꯥꯟꯁꯤꯗ ꯑꯗꯨ ꯑꯁ ꯑꯗꯨꯃꯗꯤ ꯐꯖꯅ ꯆꯥꯔꯛꯑꯦ ꯑꯩꯈꯣꯏ ꯑꯉꯥꯡ ꯑꯣꯏꯔꯤꯉꯩꯗ ꯅꯣꯏꯗꯤ ꯈꯪꯉꯝꯗꯧ ꯃꯥꯟꯗ꯭ꯔꯦ ꯃꯗꯨ
ꯚꯥꯞ ꯑꯣꯏꯗ꯭ꯔꯦ ꯑꯗꯩ ꯑꯈꯣꯏꯅ ꯈꯪꯗꯕꯁꯨ ꯌꯥꯎ ꯑꯈꯣꯏꯅ ꯈꯪꯗꯕꯁꯨ ꯌꯥꯝ ꯌꯥꯎꯗꯣꯏꯅꯤꯗ ꯆꯍꯤꯗꯨ ꯒꯦꯞ ꯂꯩꯅꯔꯛꯄꯅꯤꯅꯅꯦ ꯍꯥꯏꯕꯗꯤ ꯃꯇꯝꯗꯨꯒꯤ ꯄꯣꯠꯇꯣ ꯑꯈꯣꯏꯅ ꯍꯣꯏ ꯎꯍꯧꯕ ꯌꯥꯎꯔꯝꯕꯁꯨ ꯌꯥꯏ ꯑꯗꯩ ꯎꯍꯧꯗꯕꯁꯨ ꯂꯩꯔꯝꯗꯣꯏꯅꯦꯕ
ꯑꯁ ꯍꯧꯖꯤꯛꯀꯤ ꯃꯣꯔꯣꯛ ꯑꯆꯥꯥꯔꯁꯦ ꯍꯧꯖꯤꯛꯄꯣꯛ ꯍꯦꯛ ꯏꯁꯥꯁꯤꯗ ꯃꯥꯒꯤ ꯃꯅꯝ ꯀꯔꯤ ꯀꯔꯥ ꯑꯗꯒꯤ ꯃꯍꯥꯎ ꯗꯣ ꯍꯖꯤꯛꯐꯥꯎ ꯍꯦꯛ ꯈꯪꯉꯤ ꯍꯥꯏꯇꯥꯔꯦꯀꯣ ꯍꯥꯏꯕꯗꯤ ꯌꯥꯝꯅ ꯄꯥꯝꯅ ꯆꯥꯒꯤꯕ ꯑꯣꯏꯕꯗꯣ ꯑꯉꯥꯡ ꯑꯣꯏꯔꯤꯀꯥꯟꯗ ꯑꯗꯨꯒ ꯃꯣꯔꯣꯛꯁꯨ ꯁꯥꯔꯣꯏꯗꯣꯏꯅꯦꯕ ꯈꯣꯏꯒꯤ ꯁꯝꯅ ꯍꯥꯏꯔ ꯀꯥꯟꯗ ꯍꯧꯖꯤꯛꯁꯨ ꯑꯈꯣꯏꯒꯤ ꯑꯥ ꯕꯖꯥꯔꯗꯒ ꯌꯣꯜꯂꯤꯕ ꯃꯣꯏꯅ ꯈꯣꯏꯒꯤ ꯃꯣꯔꯣꯛꯇ ꯈꯣꯏꯒꯤ ꯀꯦꯞꯁꯤꯀꯝ ꯀꯥꯏꯅ ꯂꯩꯗꯅꯀꯣ ꯑꯈꯣꯏꯒꯤ ꯀꯩꯅꯣꯁꯤꯗꯗꯤ ꯀꯔꯤ ꯂꯣꯟꯗꯥ ꯀꯧꯕꯅꯣꯗꯤ ꯈꯪꯗ꯭ꯔꯦ ꯑꯗꯨꯒꯤ ꯄꯣꯠꯇꯣ ꯁꯨꯝ ꯑꯈꯣꯏꯅ ꯑꯥ ꯑꯗꯨ ꯀꯥꯡꯒꯧꯒꯨꯝꯕ ꯀꯩꯒꯨꯝꯕ ꯉꯧꯕꯗꯁꯨ ꯃꯣꯔꯣꯛ ꯁꯥꯗꯦꯗꯅꯥ ꯃꯥꯒꯤ ꯇꯣꯉꯥꯟꯕ ꯔꯣꯁ ꯑꯃ ꯊꯣꯛ ꯊꯣꯛꯆꯥꯔꯒꯁꯨ ꯑꯗꯨ ꯃꯥꯏꯅ ꯃꯥꯏꯅ ꯃꯣꯔꯣꯛꯇꯤ ꯁꯥꯗꯕꯤꯗ ꯇꯧꯔꯒ ꯃꯣꯏ ꯃꯅꯨꯡꯖꯤꯗ ꯈꯪꯗꯦ ꯃꯆꯟ ꯃꯌꯥꯝ ꯑꯃ ꯍꯥꯞꯄꯒꯀꯣ ꯃꯣꯔꯣꯛꯇꯨꯗ ꯊꯣꯠ ꯊꯣꯠ ꯊꯣꯠꯀ ꯂꯥꯎꯔ ꯈꯪꯗꯦ ꯌꯥꯝ ꯍꯥꯎꯋꯦꯕ ꯈꯝꯕ꯭ꯔꯥ ꯅꯣꯏ ꯈꯉꯝꯃꯔꯣꯏ ꯗꯨꯗꯣ
ꯍꯣꯏꯅꯦ ꯗꯨꯅꯦ ꯈꯪꯍꯧꯗ꯭ꯔꯦ ꯑꯗꯣ ꯎꯝ ꯄꯣꯊꯥꯅꯔꯁꯦ ꯊꯝꯃꯒꯦꯀꯣ
ꯍꯣꯏ ꯍꯣꯏ ꯍꯣꯏ ꯊꯝꯃꯣ ꯊꯝꯃꯣ
ꯎꯝ